ꯍꯜꯂꯣꯕꯤ
ꯍꯜꯂꯣ
ꯑꯥꯎ ꯇꯥꯔꯦ ꯇꯥꯔꯦ
ꯇꯨꯝ ꯍꯧꯒꯠꯂꯕꯣ
ꯍꯧꯒꯠꯂꯦ ꯍꯧꯒꯠꯄꯗ ꯉꯥꯏꯔꯤ
ꯎꯝ
ꯅꯪꯗꯤ ꯍꯧꯒꯠꯂꯕ꯭ꯔꯣ
ꯑꯪ ꯍꯧꯒꯠꯂꯦ ꯉꯥꯏꯍꯥꯛꯇꯪ ꯑꯣꯏꯔꯦ
ꯎꯝ
ꯀ꯭ꯂꯥꯁ ꯅꯨꯡ ꯆꯠꯀꯗꯕ ꯈꯣꯠꯀꯗꯕ ꯂꯩꯕ꯭ꯔꯣ ꯉꯁꯤꯁꯦ
ꯑꯩ ꯉꯁꯤꯗꯤ ꯆꯠꯂꯔꯣꯏ ꯀꯩꯅꯣ ꯇꯧꯕꯒꯤ ꯑ ꯈꯣꯏꯒꯤ ꯄ꯭ꯔꯣꯖꯦꯛꯀꯤꯗꯣ ꯑꯗꯨꯗꯨꯒꯤ ꯗꯤꯄꯥꯔꯠꯃꯦꯟꯗ ꯆꯠꯀꯦꯅ ꯅ ꯇꯧꯕꯅꯤ ꯑꯗꯨꯗꯣ ꯑꯩ ꯍꯌꯦꯡ ꯂꯣꯏꯁꯜꯂꯅꯦꯕ ꯑꯗꯨꯗꯣ ꯂꯣꯏꯔꯒ ꯒ꯭ꯌꯥꯟ ꯇꯥꯅ ꯑꯗꯨꯝ ꯃꯈꯥ ꯀ꯭ꯂꯥꯁꯇꯨ ꯐꯖꯅ ꯆꯠꯂꯒꯦꯅ ꯑꯗꯨ ꯅꯠꯇ꯭ꯔꯤꯉꯩ ꯋꯥꯏ ꯆꯤꯜꯂꯩꯔꯦ ꯁꯦꯝꯗ ꯅꯪ ꯆꯠꯀꯗ꯭ꯔꯣ ꯀ꯭ꯂꯥꯁ ꯀꯃꯥꯏꯅ ꯇꯧꯕꯅꯣ
ꯑꯧ ꯀ꯭ꯂꯥꯁꯁꯦ ꯆꯠꯀꯗꯕ ꯆꯠꯀꯅꯤ ꯍꯥꯏꯗꯤ ꯑꯩꯁꯨ ꯂꯦꯞꯀꯗꯕ ꯃꯇꯝ ꯈꯔ ꯂꯩꯕꯅꯤꯅ ꯂꯦꯞꯄ ꯌꯥꯗꯕꯅꯤꯅ
ꯎꯝ
ꯆꯠꯍꯧꯕ ꯌꯥꯔꯤꯉꯩꯁꯤꯗꯀꯣ ꯈꯔ ꯌꯥꯎꯍꯧꯅꯕ
ꯅꯦꯅꯦ ꯋꯥꯏ ꯇꯩꯕꯤꯁꯤꯅ ꯀꯩꯅꯣ ꯗꯁꯕꯤꯟꯁꯦ ꯆꯥꯛꯁꯨ ꯄꯤꯛ ꯊꯟꯅ ꯌꯥꯎꯋꯦ ꯃꯥꯅ ꯍꯣꯟꯗꯣꯛꯏꯅꯦ ꯇꯧꯏꯁꯦ ꯅꯨꯡꯕꯨ ꯅꯨꯡꯉꯥꯏꯇꯦ
ꯀꯩꯗꯧꯔꯤꯅꯣ ꯉꯔꯥꯡ ꯑꯦꯁꯥꯏꯟꯃꯦꯟ ꯄꯤꯔꯛꯑꯦ ꯍꯥꯏꯕ꯭ꯔꯥ ꯀꯩꯅꯣꯝ ꯍꯥꯏꯒꯤꯗꯥꯏ ꯑꯗꯨ ꯇꯧꯏꯔꯣ
ꯑꯥ ꯇꯧꯒꯦꯅ ꯇꯧꯔꯝꯕꯅꯦ
ꯎꯝꯅ ꯆꯪꯉꯟ ꯅꯣꯏꯒꯤ ꯍꯣꯁꯇꯦꯜꯗꯨꯕꯨ ꯋꯥꯏ ꯐꯥꯏꯒ ꯌꯥꯔꯤꯕ꯭ꯔꯣ
ꯍꯥꯥ
ꯅꯣꯏ ꯍꯣꯁꯇꯦꯜꯗꯨꯕꯨ ꯋꯥꯏ ꯐꯥꯏꯒ ꯌꯥꯔꯤꯕ꯭ꯔꯣ
ꯋꯥꯏꯐꯥꯏꯖꯦ ꯑꯧ ꯌꯥꯏꯌꯦ ꯐꯣꯟ ꯕꯦꯂꯦꯟꯁꯁꯨ ꯂꯣꯏꯁꯤꯜꯂꯛꯄ ꯃꯇꯥꯡ ꯑꯣꯏꯔꯛꯑꯦ
ꯎꯝ
ꯁꯋꯥꯏꯐꯥꯏꯖꯦ ꯁꯤꯗ ꯂꯩꯔꯤꯒꯩꯗꯤ ꯐꯩꯌꯦꯕꯨ ꯂꯩꯇ꯭ꯔꯗꯤ ꯐꯣꯟꯖꯤꯖꯨ ꯄꯩꯁꯥ ꯆꯨꯞꯄ ꯍꯧꯔꯛꯑꯗꯣꯏꯅꯤꯅꯦ
ꯎꯝ ꯑꯟꯗ꯭ꯔꯗꯤ ꯀꯩꯝꯇ ꯂꯦꯡ ꯂꯥꯛ ꯌꯥꯔꯛꯑꯔꯣꯏ ꯁꯤꯗꯗꯤ ꯁꯦ ꯀꯩꯅꯣꯗꯗꯤ ꯂꯩꯔꯗꯤ ꯑꯦꯝ ꯌꯨ ꯍꯣꯁꯇꯦꯜꯗ ꯂꯩꯔꯗꯤ ꯑꯗꯨꯝ ꯑꯥ ꯕꯦꯂꯦꯟꯁꯇꯣ ꯈꯔ ꯄꯩꯁꯥ ꯌꯥꯝꯗꯕ ꯀꯣꯜ ꯈꯠꯇꯪ ꯋꯥꯔꯤ ꯁꯥꯟꯅꯕ ꯑꯃ ꯍꯥꯞꯄꯒ ꯕꯦꯂꯦꯟꯁꯇꯣ ꯏꯍꯥꯞ ꯅꯦꯠꯀꯤꯗꯣ ꯏꯍꯥꯞ ꯍꯥꯞꯇ꯭ꯔꯖꯨ ꯑꯗꯨꯝ ꯌꯥꯏꯗꯅ
ꯎꯝ
ꯅꯦꯠꯀꯤ ꯄꯩꯁꯥꯖꯤꯗ ꯂꯣꯏꯟ ꯆꯠꯂꯦꯕ ꯍꯧꯖꯤꯛꯀꯥꯟꯖꯤꯗꯤ
ꯃꯥꯅꯤ ꯐꯣꯟ ꯚꯦꯂꯦꯟꯁꯤꯁꯨ ꯈꯨꯇꯥꯡ ꯑꯝꯅꯦ ꯍꯥꯏꯕ
ꯑꯗꯨꯅꯦ ꯎ ꯊꯥꯡ ꯉꯝꯕ ꯅꯠꯇꯦ ꯅꯦꯠ ꯌꯥꯎꯗ꯭ꯔꯗꯤ ꯀꯔꯤꯝꯖꯨ ꯐꯣꯟꯁꯦ ꯄꯥꯏꯅꯤꯡꯗ꯭ꯔꯦ ꯍꯧꯖꯤꯛꯀꯥꯟꯗꯤ ꯊꯥꯏꯅꯗꯤ ꯀꯤꯄꯦꯠ ꯑꯃ ꯄꯥꯏꯔꯒ ꯄꯀꯥ ꯇꯥꯏꯅ ꯈꯜꯂꯝꯕꯅꯤ ꯍꯧꯖꯤꯛꯀꯥꯟ ꯗꯤꯅꯦꯠ ꯎꯅꯤ ꯁꯨꯝꯕꯤꯒꯔꯦꯕ
ꯅꯦꯠ ꯌꯥꯎꯗ꯭ꯔꯗꯤ ꯌꯥꯗ꯭ꯔꯦ ꯀꯩꯝꯇ
ꯆꯥꯛ ꯏꯁꯤꯡꯗꯤ ꯀꯃꯥꯏꯅ ꯇꯧꯗꯣꯏꯅꯣ ꯍꯥꯏꯗꯤ ꯊꯣꯡꯉꯒ ꯑꯗꯨꯝ ꯆꯥꯔꯒ ꯆꯠꯄ ꯅꯠꯇ꯭ꯔꯣ ꯀ꯭ꯂꯥꯁ
ꯑꯥ ꯆꯥꯛꯁꯦ ꯉꯔꯥꯡ ꯏꯟꯁꯥꯡꯁꯨ ꯃꯤ ꯑꯅꯤ ꯑꯍꯨꯝ ꯆꯥꯅꯤꯅ ꯑꯩꯅ ꯈꯔ ꯌꯥꯝ ꯊꯣꯡꯖꯜꯂꯨꯕꯒꯤ ꯃꯌꯥꯝ ꯂꯦꯝꯗꯅ ꯂꯩꯔꯦ ꯑꯗꯨꯒ ꯎꯝ ꯆꯥꯛꯁꯨ ꯃꯌꯥꯝ ꯂꯩꯔꯦ ꯍꯣꯁꯇꯦꯜ ꯃꯈꯥꯗꯒꯤ ꯈꯔ ꯂꯧꯈꯠꯂꯒ
ꯎꯝ
ꯆꯥꯔꯒ ꯆꯠꯂꯅꯤ
ꯍꯣꯏ ꯅꯣꯏ ꯀ꯭ꯂꯥꯁꯇꯣ ꯀꯃꯥꯏ ꯀꯃꯥꯏꯒ ꯇꯧꯒꯦ ꯍꯥꯏꯗꯤ ꯐꯖꯅ ꯑꯗꯨꯝ ꯇꯧꯕ꯭ꯔꯥ ꯑꯗꯒꯤ ꯄꯦꯔꯠ ꯄꯨꯡ ꯀꯌꯥꯗꯒ ꯂꯣꯏꯒꯦ
ꯒ꯭ꯔꯥꯁꯦ ꯐꯖꯅ ꯎꯝ ꯐꯖꯅ ꯑꯗꯨꯝ ꯇꯥꯛꯑꯦ ꯂꯥꯏꯔꯤꯛ ꯈꯛꯇꯪꯒꯤ ꯅꯠꯇꯕ ꯑꯇꯣꯞꯄ ꯀꯥꯟꯅꯕ
ꯎꯝ
ꯅꯨꯄꯤ ꯑꯃ ꯑꯣꯏꯅ ꯈꯪꯗꯕ ꯌꯥꯗꯕ ꯇꯉꯥꯏ ꯐꯗ꯭ꯔꯕ ꯑꯗꯨꯒꯨꯝꯕ ꯃꯌꯥꯝ ꯑꯃꯁꯨ ꯇꯥꯛꯑꯦ
ꯀꯨ ꯀꯔꯤꯀꯨꯂ꯭ꯔ ꯃꯌꯥꯝꯗꯣ ꯑꯗꯨꯝ ꯇꯥꯛꯄ ꯀꯣ
ꯑꯧ
ꯎꯝ ꯄꯦꯔꯦꯠ ꯃꯔꯤꯏꯃꯨꯛꯀꯤ ꯆꯥꯡꯒꯥꯗꯤ ꯇꯧꯕ꯭ꯔꯥ
ꯄꯦꯔꯦꯠ ꯑꯍꯨꯝ ꯕ꯭ꯔꯦꯛ ꯃꯃꯥꯡꯗ ꯑꯅꯤ ꯇꯧꯔꯒ ꯕ꯭ꯔꯦꯛ ꯃꯇꯨꯡꯗ ꯑꯃ ꯇꯧꯔꯒ ꯂꯣꯏꯁꯟꯕ
ꯎꯝ
ꯊꯦꯡꯉꯕꯗ ꯄꯨꯡ ꯑꯅꯤ ꯃꯈꯥꯏꯕꯥꯎꯀꯤ ꯃꯅꯨꯡꯗ
ꯎꯝ ꯆꯠꯄꯗꯤ ꯑꯗꯨꯝ ꯀꯔꯤꯗ ꯀꯃꯥꯏꯅ ꯆꯠꯂꯤꯕ ꯍꯥꯏꯗꯤ ꯂꯝꯕꯤꯗꯨꯁꯨ ꯑꯗꯨꯝ ꯆꯪꯉꯦ ꯍꯥꯏꯗꯅ ꯃꯣꯏꯒꯤꯗ
ꯑꯣ ꯑꯩꯗꯣ ꯒꯥꯔꯤ ꯊꯧꯕ ꯍꯩꯇꯕꯅꯤꯅ ꯏꯃꯥꯟꯅꯕꯤꯗ ꯊꯧꯔꯒ ꯇꯣꯡꯉꯦ ꯑꯗꯨꯒꯒ
ꯆꯠꯂꯦ ꯒꯥꯔꯤꯁꯦ ꯑꯃꯗꯩꯃꯨꯛ ꯑꯣꯏ ꯑꯃꯗꯩꯃꯨꯛ ꯑꯣꯏ ꯅꯨꯡꯇꯤꯒꯤ ꯒꯥꯔꯤ ꯁꯤꯜꯂ ꯁꯤꯜꯂꯒ ꯊꯧꯔꯒ ꯆꯠꯂꯤ
ꯑꯗꯨꯅ ꯐꯔꯒꯅꯤ ꯃꯀꯥꯟ ꯃꯀꯥꯟ ꯄ
ꯑ ꯅꯪ ꯑꯣ ꯉꯁꯤꯗꯤ ꯆꯠꯂꯔꯣꯏ ꯍꯥꯏꯕ
ꯎꯝ ꯊ ꯍꯥꯏꯒꯤꯗꯨꯕ ꯑ ꯇꯣꯂ ꯍꯣꯏꯗꯅꯤꯅ ꯎꯝ ꯎꯝ ꯑꯗꯨꯝ ꯑꯗꯨꯝ ꯄꯜꯂꯒ ꯂꯩꯔꯦ ꯑꯗꯨꯕꯕꯁꯤꯟꯗ ꯐꯖꯅ ꯎꯝ ꯆꯠꯄꯗꯣ ꯍꯥꯏꯗꯤ ꯑꯗꯨꯣꯝꯗ ꯆꯠꯄ ꯀꯥꯟꯗ ꯁꯣꯝꯗ
ꯐꯖꯅ ꯂꯦꯞꯇꯅꯕ
ꯎꯝ ꯇꯧꯕꯅꯤ ꯀꯣ ꯇꯧꯔꯣꯏꯦꯕ ꯍꯥꯏꯗꯤ
ꯁ ꯑꯗꯁꯤꯁꯨ ꯄꯔꯤꯈꯥꯗꯒꯤ ꯑꯦꯛꯖꯥꯝ ꯑꯃ ꯀꯠꯅꯕꯗꯒꯤꯩꯗꯤ ꯊꯤꯑꯣꯣꯔꯤ ꯄ ꯔꯗ ꯑꯩꯗꯤ ꯁꯤꯅ ꯍꯦꯟꯅ ꯂꯨꯕꯗꯧꯅ ꯇꯧꯔꯤꯑꯕ ꯇꯧꯔꯤꯁꯦ
ꯑꯗꯨ ꯍꯌꯦ ꯀ ꯌꯦ ꯀ ꯂꯦꯄꯒꯦ ꯍ ꯍꯥꯏꯅ ꯇ ꯅ ꯑꯣꯏꯔꯦ
ꯆꯥꯛ ꯏꯁꯤꯡꯁꯤ ꯅꯪꯅ ꯊꯣꯡꯕ ꯇꯥꯔꯕ꯭ꯔꯥ ꯀꯅꯥꯅ ꯊꯣꯡꯕ ꯇꯥꯔꯦ
ꯎꯝ ꯆꯥꯛꯁ ꯉꯥꯏꯍꯥꯛꯇꯪ ꯏꯔꯒ ꯊꯣꯡꯉ ꯊꯕꯅꯤꯗꯣ ꯗꯤꯄꯥꯔꯠꯃꯦꯟꯗ ꯑꯃꯨꯛ ꯆꯠꯄꯒꯤ ꯃꯇꯥꯡ ꯂꯥꯎꯑꯅꯤ ꯇꯧꯗꯣꯏꯁꯦ ꯉꯉꯝꯃꯒ ꯉꯁꯤꯗꯤ ꯑꯩꯈꯣꯏꯩꯅ ꯁꯥꯎꯒ꯭ꯔꯤ ꯑꯃ ꯃꯤꯦꯟ ꯊꯣꯡꯖꯤꯜꯂꯛꯑꯒꯦꯅ ꯇꯧꯕꯅꯦ
ꯎ
ꯉ ꯀꯩꯅꯣ ꯅꯠꯇ꯭ꯔꯣ ꯉꯒꯤꯕꯨ ꯁꯪꯒꯣꯜꯁ ꯅꯠꯇ꯭ꯔꯣ
ꯑꯥꯎ
ꯍꯌꯦꯡ ꯅꯠꯇ꯭ꯔꯣ ꯅꯪ ꯌꯨꯝꯗ ꯆꯠꯅꯦ ꯍꯥꯏꯕ ꯃꯥ ꯍꯥꯏꯕꯗꯨꯀꯣ
ꯃꯥꯅꯦ ꯍꯌꯦꯡꯅꯦ ꯌꯦꯡ ꯆꯠꯂꯒ ꯁꯟꯗꯤ ꯑꯌꯨꯛ ꯉꯟꯗ
ꯎꯝ
ꯂꯥꯛꯑꯒꯦ ꯇꯧꯕꯅꯦ
ꯑꯗꯨꯗꯤ ꯎꯝ ꯂꯥꯏ ꯈꯨꯔꯨꯝꯕꯒꯤ ꯀꯩꯅꯣ ꯑꯃꯅꯦ ꯑꯗꯒꯤ ꯅꯪꯒꯤ ꯑꯃ ꯐ ꯗ꯭ꯔꯦꯁ ꯑꯃ ꯍꯥꯏꯕꯗꯨꯒ ꯑꯅꯤꯃꯛꯇ ꯄꯨꯣꯔꯛꯄ ꯌꯥꯕ꯭ꯔꯥ ꯌꯦꯡꯉꯣ ꯑꯝꯇꯪ ꯍꯥꯏꯗꯤ ꯅꯪꯒꯤꯗꯤ ꯐꯤꯔꯣꯜꯗꯨꯣ ꯆꯦꯟꯐꯝ ꯂꯝꯕꯤꯗꯣ ꯂꯩꯇꯦꯗꯅ
ꯍꯣꯏ
ꯆꯠꯂꯤꯉꯩ ꯑꯗꯨꯗ ꯄꯨꯔꯒ ꯍꯌꯦ ꯀꯣꯟꯅꯅꯕ ꯆꯠꯂꯁꯨ
ꯑꯣ ꯍꯁꯦ ꯇꯃꯥꯏ
ꯆꯠꯄꯗꯤ ꯂꯥꯛꯈꯔꯝꯕꯗꯣ ꯑꯩꯈꯣꯏ ꯈꯔ ꯑꯗꯨꯝ ꯍꯧꯅꯔꯦꯔꯒ ꯀꯔ ꯃꯗꯤ ꯑ ꯄꯨꯕꯤꯁꯤ ꯄꯨꯕꯤꯁꯤ ꯃ ꯃꯥꯅꯦ
ꯆꯠꯇꯧꯔꯤꯕ ꯃꯇꯝꯁꯤꯅꯦꯅꯦ ꯀ꯭ꯂꯥꯁꯁꯤꯁꯨ ꯂꯦꯞꯄ ꯌꯥꯗꯕꯅꯤꯅ
ꯎꯝ ꯁꯥꯡꯖꯕ ꯅꯃꯥꯏꯕ ꯑꯁꯪꯕ ꯑꯝꯗ ꯌꯦꯡꯛꯇꯕꯅꯦ ꯑꯗꯨꯑꯣꯁꯨ ꯃꯤꯒꯤ ꯅꯠꯇꯕꯤ ꯑꯩꯈꯣꯏꯅꯤꯅ ꯁꯪꯕꯗ
ꯎ ꯆꯥꯎꯋꯦꯕ ꯍꯧꯖꯤꯀꯥꯟ ꯗ ꯀꯣꯄꯤ ꯀꯈꯠꯂꯛꯄꯅꯤꯅ ꯎꯄꯥꯏ ꯂꯩꯇꯕ
ꯒꯣꯕꯤꯟꯗꯖꯤꯁꯦ ꯁꯟꯗꯦꯒꯨꯝꯕ ꯈꯨꯔꯨꯝꯅꯕꯖꯥꯠꯣ
ꯎꯝ ꯑꯗꯨꯅꯦ ꯑꯩꯗꯤ ꯀꯩꯅꯣꯀꯗꯨꯁꯨ ꯆꯠꯅꯤꯡꯕꯒꯨꯝ ꯇꯧꯔꯤꯅꯦ ꯃꯖꯅꯒꯗ꯭ꯔ ꯑꯣꯐꯥꯎ ꯆ ꯊ꯭ꯔꯤꯕ ꯅꯝꯃꯦꯇꯝ ꯆꯉ ꯐꯂꯪꯪ ꯂꯜꯒꯕꯔꯗꯗ꯭ꯔꯒ ꯎꯝ ꯁꯨꯝ ꯒꯣꯕꯤꯟꯗꯖꯤꯒ ꯃꯍꯥꯕꯂꯤꯒꯗꯤ ꯑꯗꯨꯝ ꯅꯛꯑꯦꯗꯅꯀꯣ ꯑꯗꯩꯗꯤ ꯑꯗꯨ ꯃꯥꯔꯖꯟꯗꯤ ꯈꯔ ꯂꯥꯞꯄꯝꯒꯅꯦꯕ ꯍꯩꯉꯥꯡꯒꯁꯨꯝ ꯌꯥ ꯍꯥꯏꯗꯤꯦ
ꯑ ꯃꯥꯔꯖꯤꯡꯗꯤ ꯂꯥꯛꯈ꯭ꯔꯦ ꯇꯣꯉꯥꯟ ꯇꯣꯉꯥꯟꯕ ꯂꯝꯕꯤ ꯑꯃ ꯑꯣꯏꯈꯦ
ꯎꯝ ꯃꯥꯕ ꯂꯩꯒ ꯀꯩꯅꯣꯕꯨꯗꯤ ꯀꯨꯏꯔꯣꯏꯗ ꯍꯣꯏ ꯑꯩꯈꯣꯏꯅ ꯁꯨꯝ ꯅꯨꯄꯤ ꯉꯥꯛꯇ ꯑꯣꯏꯔꯅꯤ ꯁꯨꯝ ꯐꯣꯇꯣ ꯀꯩꯀꯥ ꯈꯔ ꯂꯧꯔꯒꯗꯤ ꯃꯇꯝꯗ ꯆꯪꯒꯗ꯭ꯔꯥ ꯑꯗꯨꯝ ꯂꯥꯏ ꯈꯔꯝꯕꯒꯨꯝꯕꯁ ꯑꯗꯨꯝ ꯉꯟꯅ ꯆꯠꯄꯅꯗꯤ ꯍ
ꯑꯣ ꯑꯗꯨ ꯆꯠꯄ ꯌꯥ ꯑꯃ ꯃꯍꯥꯕꯂꯤꯒ ꯀꯩꯅꯣꯒ ꯈꯨꯔꯨꯝꯕ ꯂꯣꯏꯔꯒ ꯀꯪꯂꯥꯗ ꯀꯣꯏꯕ ꯑꯣꯏꯅ ꯀꯪꯂꯥꯒꯤ ꯑꯅꯧꯕ ꯃꯐꯝ ꯈꯔ ꯀꯩꯅꯣ ꯇꯧꯕꯗꯨꯒ ꯇ꯭ꯔꯦꯗꯤꯁꯅꯦꯜ ꯁꯦꯠꯂꯤꯀꯥꯟꯗ
ꯎꯝ ꯀꯪꯂꯪꯥꯟꯗꯅ ꯍꯧꯖꯤꯛ ꯐꯖꯅ ꯀꯩꯅꯣ ꯐꯖꯅ ꯀꯣꯏꯕ ꯌꯥꯏ ꯍꯧꯁꯨ ꯀꯥꯏ
ꯎꯝ ꯁꯨꯝ ꯀꯩꯅꯣ ꯁꯦꯠꯂ ꯆꯠꯄꯕꯨꯗꯤ ꯇ꯭ꯔꯦꯗꯤꯁꯅꯦꯜ ꯁꯦꯠꯂ ꯆꯠꯄꯅ ꯑꯗꯨ ꯁꯨꯝ ꯅꯨꯡꯁꯤꯕ ꯍꯦꯟꯕꯩ ꯇꯥꯏꯞ ꯇꯧꯗ꯭ꯔꯣ
ꯑꯥꯎ ꯃꯃꯥꯡ ꯎꯝ ꯃꯃꯥꯡꯒꯤ ꯑꯥꯒꯁ ꯊꯥꯗ ꯑꯃ ꯆꯠꯂꯨꯕꯅꯦꯕ ꯑꯩꯗꯣ ꯑꯗꯨ ꯇꯔ ꯑ ꯐꯖꯅ ꯑꯩꯗ ꯁꯦꯝꯒꯠꯍꯧꯔꯦ ꯑꯗꯨꯒ ꯍꯥꯏꯗꯤ ꯅꯨꯃꯤꯠꯇꯨꯗꯤ ꯄꯨ ꯃꯣꯏꯕꯨ ꯑꯩꯅ ꯀꯪꯂꯅ ꯊꯅ ꯊꯨꯝꯅ ꯆꯠꯄꯗꯣ ꯆꯠꯂꯛꯄꯗꯣ ꯌꯥꯗꯕ ꯑꯗꯨꯒꯤ ꯈꯔ ꯈꯛ ꯖꯒꯥ ꯈꯔ ꯈꯛ ꯈꯔ ꯖꯒꯥꯒ ꯂꯥꯛꯄꯅꯦꯕ
ꯑꯪ ꯒꯣꯕꯤꯟꯗꯖꯤꯒꯤꯕꯨꯗꯤ ꯅꯨꯡꯗꯥꯡ ꯋꯥꯏꯔꯝ ꯈꯨꯔꯨꯝꯕꯅꯗꯤ ꯍꯦꯟꯅ ꯅꯨꯡꯉꯥꯏꯌꯦꯕꯨꯗꯤ ꯍꯥꯏꯅꯦ
ꯀꯔꯤꯦꯟ ꯀꯦꯇꯗꯤ
ꯒꯣꯕꯤꯟꯗꯖꯤꯒꯤ ꯃꯥꯒꯤ ꯍꯥꯏꯗꯤ ꯐꯣꯇꯣꯒꯨꯝꯕ ꯐꯖꯕꯒꯤ ꯋꯥꯅꯦꯀꯣ ꯀꯩꯅꯣꯗ ꯉꯧꯔꯣꯛ ꯉꯧꯕ ꯉꯥꯛꯇ ꯇꯦꯝꯄꯜꯗꯣ ꯑꯣꯏꯕꯅꯤꯅ ꯑꯗꯨꯗ ꯅꯨꯡꯁꯥꯅ ꯈꯔ ꯈꯔ ꯉꯥꯡꯂꯛ ꯉꯥꯡꯂꯛ ꯇꯧꯔꯛꯄꯒꯤ ꯃꯇꯥꯡꯗ ꯑꯣꯏꯔꯗꯤ ꯌꯥꯝ ꯐꯖꯩꯌꯦꯅ ꯍꯥꯏꯅꯕ ꯃꯣꯏ ꯃꯌꯥꯝꯅ
ꯎ ꯎꯝ ꯃ ꯎꯐꯖꯒꯍ ꯂꯪꯊꯔ ꯂꯦꯡꯐꯂꯝꯖꯅꯤ
ꯎꯝ꯫
ꯈꯪꯗꯦ ꯅꯣꯡꯁꯨꯨ ꯄꯟꯊꯥ ꯑꯃꯨꯛ ꯀꯖꯨ ꯃꯨꯛ ꯀꯩꯅꯣ ꯇꯧꯕꯗꯣ꯫ ꯅꯣꯡ ꯑꯃꯨꯛ ꯇꯥꯁꯤꯜꯂꯛꯄꯤ ꯀꯩꯅꯣ ꯇꯧꯒꯦ ꯇꯧꯕꯅꯤꯅ ꯑꯃꯨꯛ꯫ ꯀꯩꯅꯣꯖꯨ ꯍꯦꯛ ꯐꯖꯒꯗꯧꯕ ꯎꯝ꯫ ꯍꯣꯏ ꯎꯝ꯫